ꯑꯜꯅꯥ
ꯅꯨꯉꯥꯏꯔꯤꯕꯣ
ꯌꯥꯝ ꯅꯨꯡꯉꯥꯏꯔꯤꯌꯦ ꯅꯪꯗꯤ
ꯅꯨꯡꯉꯥꯏꯔꯤꯌꯦ ꯑꯩꯁꯨ
ꯀꯩꯗꯧꯋꯤꯅꯣ
ꯀꯩꯁꯨ ꯇꯧꯗꯦ ꯇꯤꯚꯤ ꯌꯦꯡꯉꯝꯕꯅꯦ ꯂꯥꯎꯠ ꯏꯁꯄꯤꯀꯔ ꯊꯝ ꯕ ꯌꯥꯗꯦꯅꯦ ꯀꯣ
ꯍꯣꯏ
ꯕꯣꯂꯨꯝꯗ ꯌꯥꯝ ꯇꯞꯄꯦꯅꯦ
ꯅꯣꯏ ꯃꯩ ꯂꯥꯛꯑꯕꯣ
ꯍꯣꯏ ꯃꯩ ꯂꯥꯛꯑꯦ
ꯑꯣ ꯅꯣꯏꯒꯤ ꯉꯁꯥꯏ ꯃꯩ ꯁꯦꯝꯕꯒꯤ ꯑꯣꯏꯔꯝꯒꯅꯤ ꯑꯩꯈꯣꯏꯗ ꯃꯩ ꯃꯣꯜꯂꯤꯗꯣ
ꯅꯣꯏ ꯅꯣꯏ ꯃꯥ ꯃꯨꯠꯄ꯭ꯔꯣ
ꯑꯥꯎ ꯍꯧꯖꯤꯛꯇꯤ ꯂꯥꯛꯑꯦ ꯑꯃꯨꯛ
ꯉꯁꯥꯏ ꯃꯨꯠꯄ꯭ꯔꯣ ꯑꯩꯈꯣꯏꯒꯤ ꯃꯕꯨꯠꯇꯦ
ꯉꯁꯥꯏ ꯅꯣꯏꯒꯤ ꯁꯦꯝꯕꯗ ꯑꯣꯏꯔꯝꯅꯤ ꯅꯣꯏ ꯉꯁꯥꯏ ꯉꯁꯥꯏꯗꯒꯤ ꯃꯩ ꯂꯥꯛꯇꯕꯗꯣ ꯑꯩꯈꯣꯏꯗꯗꯤ ꯂꯥꯛꯑꯦꯕ
ꯑꯣ ꯋꯥꯌꯤ ꯌꯥꯝ ꯁꯥꯅꯒꯦ
ꯍꯣꯏ ꯅꯪꯅꯦ ꯆꯥꯛ ꯊꯣꯡꯉꯕꯣ
ꯊꯣꯉꯕ ꯍꯧꯗ꯭ꯔꯤ ꯋꯥꯠꯂꯤꯗ
ꯇꯟꯒꯅꯨ ꯆꯥꯛꯇꯣ ꯊꯣꯡꯉꯣ
ꯈꯔ ꯂꯩꯔꯗꯤ ꯊꯣꯡꯉꯅꯤ ꯕꯣꯂꯨꯝ ꯌꯥꯝ ꯇꯞꯄꯦꯍꯦ
ꯊꯦꯡꯉꯦ ꯍꯧꯖꯤꯛ
ꯍꯣꯏ ꯈꯔꯕꯨꯗꯤ ꯊꯦꯝꯃꯦ ꯊꯦꯡꯉꯦ ꯑꯗ ꯅꯣꯡꯁꯨ ꯃꯪꯕꯒꯤ
ꯎꯝ ꯀꯩ ꯍꯤꯟꯖꯥꯡ ꯊꯣꯡꯗꯣꯏꯅꯣ
ꯀꯔꯤ ꯍꯥꯏꯕꯅꯣ
ꯀꯩ ꯍꯤꯟꯖꯥꯡ ꯇ
ꯅꯦꯋꯥꯠ ꯈꯔ ꯅꯨꯡꯉꯥꯏꯇꯦ ꯑꯩꯈꯣꯏꯗꯣ ꯈꯪꯗꯦ ꯍꯧꯖꯤꯛ ꯐꯥꯎꯗꯤ ꯈꯪꯗ꯭ꯔꯤ
ꯀꯩꯒꯤꯅꯣ
ꯆꯥꯛ ꯑꯁ ꯍꯦꯟꯖꯥꯡ ꯊꯣꯡꯅꯤꯡꯉꯥꯏ ꯂꯩꯇ꯭ꯔꯕ
ꯂꯥꯏꯌꯨ ꯀꯩꯅꯣ ꯅꯣꯏ ꯍꯤꯡꯒꯣꯜ ꯁꯦꯝꯗ꯭ꯔꯣ
ꯑꯈꯣꯏꯒꯤꯀꯣ ꯀꯩꯑꯝꯇ ꯂꯩꯇꯦ ꯌꯦꯟꯗꯦꯝ ꯑꯃ ꯑꯅꯤ ꯂꯩꯌꯦ
ꯊꯣꯡꯉꯣ ꯌꯦꯟꯒ ꯗꯦꯝꯒ ꯑꯅꯤ ꯇꯤꯟꯁꯤꯟꯅꯔꯗꯤ ꯍꯥꯎꯕꯅꯦ ꯑꯗꯨꯝ ꯅꯣꯏ ꯏꯃꯥꯒꯤ ꯅꯣꯏ ꯏꯃꯥꯒꯤ ꯍꯋꯥꯏꯖꯥꯔꯗꯣ ꯑꯗꯨ ꯍꯥꯞꯄꯒ ꯊꯣꯡꯉꯣ ꯍꯥꯎꯕꯅꯦ ꯑ
ꯍꯋꯥꯏꯖꯥꯔꯗꯣ ꯃꯣꯔꯅꯤꯡ ꯍꯧꯒꯠꯂꯒ ꯂꯩꯔꯝ ꯀꯅꯥꯅꯣ ꯄꯨꯕ꯭ꯔꯣ ꯈꯪꯗ꯭ꯔꯦ
ꯑꯁ ꯅꯪꯒꯤ ꯅꯦ ꯅꯪꯒꯤ ꯋꯥꯔꯤꯁꯤꯗꯤ ꯅꯨꯡꯉꯥꯏꯇꯦꯗ
ꯃꯣꯔꯅꯤꯡꯗ ꯆꯥꯒꯦꯅ ꯊꯤꯔꯒ ꯂꯩꯔꯝꯗ꯭ꯔꯕ
ꯑꯣ
ꯑꯗꯨꯒꯤ ꯎꯄꯥꯏ ꯂꯩꯇ꯭ꯔꯦ
ꯅꯨꯡꯉꯥꯏꯇꯦꯅꯦ ꯅꯣꯏꯗꯤ ꯑ ꯅꯣꯏꯗꯤ ꯑꯁꯨꯛ ꯌꯥꯝꯕꯗꯣ ꯀꯅꯥꯅ ꯆꯥꯈ꯭ꯔꯕ
ꯏꯅꯥꯎ ꯅꯨꯄꯤꯅ ꯄꯨꯈ꯭ꯔꯕ ꯃꯥꯜꯂꯦ
ꯑꯁ ꯍꯣꯁꯇꯦꯜꯗꯔꯣ
ꯍꯣꯁꯇꯦꯜꯗ ꯍꯣꯏ ꯃꯣꯏ ꯕꯥꯟꯅꯤꯗꯣ ꯍꯋꯥꯏꯖꯥꯔ ꯄꯨꯒꯦ ꯄꯨꯒꯦ ꯑꯗꯨꯝ ꯍꯥꯏꯕꯅꯦ
ꯑꯁ ꯍꯋꯥꯏꯖꯥꯔ ꯃꯅꯝ ꯅꯝꯃꯝꯃꯅꯤꯌꯦ ꯑꯗꯨꯗꯤ
ꯎꯝ ꯅꯝꯃꯦ ꯅꯝꯃꯝꯃꯅꯤ ꯃꯣꯏ ꯍꯣꯁꯇꯦꯜꯗ ꯅꯝꯃꯒ ꯆꯥꯔꯝꯃꯅꯤ
ꯎꯝ
ꯈꯪꯗ꯭ꯔꯦ ꯄꯨꯟꯁꯤꯁꯦ
ꯅꯪꯗꯤ ꯍꯟꯗꯛꯇꯤ ꯑꯗꯨꯝ ꯀꯣꯏꯕ ꯆꯠꯇ꯭ꯔꯕꯣ ꯑꯗꯨꯝ ꯇꯨꯝꯃꯒ ꯂꯩꯔꯕꯣ
ꯇꯨꯝꯕ ꯆꯥꯕ ꯕꯣꯜ ꯌꯦꯡꯕ
ꯎꯝ ꯉꯁꯤ ꯉꯁꯤ ꯀꯅꯥ ꯀꯅꯥ ꯂꯩꯒꯦ ꯕꯣꯜꯗꯣ
ꯈꯪꯗꯦ ꯑꯩ ꯍꯧꯖꯤꯛ ꯉꯁꯤꯒꯤꯗꯤ ꯆꯦꯛ ꯇꯧꯕꯤꯗ꯭ꯔꯤ ꯇꯦꯟ ꯊꯥꯔꯇꯤꯗ ꯂꯩꯌꯦ ꯍꯥꯏꯕꯒꯨꯝ ꯇꯧꯋꯦ ꯑꯗꯨ ꯌꯦꯡꯗꯤ ꯌꯦꯡ ꯒꯅꯤ ꯑꯩꯁꯨ ꯕꯣꯜ ꯂꯩꯔꯗꯤ ꯇꯦꯟ ꯊꯥꯔꯇꯤꯗ ꯑꯣꯏꯔꯗꯤ
ꯎꯝ
ꯅꯪꯗꯤ ꯅꯣꯏꯗꯤ ꯌꯦꯡꯕ꯭ꯔꯣ
ꯌꯦꯡꯉꯦ ꯑꯩꯈꯣꯏ ꯑꯩꯈꯣꯏꯁꯨ ꯌꯦꯡꯉꯦ ꯊꯕꯛ ꯌꯥꯝ ꯆꯤꯜꯂꯦ ꯑꯗꯨꯒꯤ
ꯑꯣ ꯀꯥꯏꯗ ꯌꯦꯡꯕ꯭ꯔꯣ
ꯏꯕꯣꯛꯈꯣꯏꯗ ꯌꯦꯡꯉꯦ
ꯑꯣ ꯑꯦ ꯅꯨꯡꯉꯥꯏꯕ꯭ꯔꯥ ꯌꯦꯡꯕ
ꯎꯝ ꯉꯔꯥꯡꯁꯨ ꯌꯦꯡꯉꯦ ꯑꯌꯨꯛꯇꯗꯤ ꯌꯦꯡꯗ꯭ꯔꯦ
ꯑꯌꯨꯛꯇꯩ ꯑꯥ ꯖꯔꯃꯅꯤꯒꯤꯗꯣ
ꯎꯝ
ꯑꯣ
ꯌꯥꯍꯧ ꯊꯦꯡꯕꯅꯤꯅ ꯌꯦꯡꯗ꯭ꯔꯦ
ꯃꯣꯔꯅꯤꯡꯗꯗꯤ ꯌꯦꯡꯕ ꯉꯝꯗꯦꯗ ꯊꯦꯡꯅ ꯍꯧꯒꯠꯄꯅꯤꯅ
ꯎꯝ
ꯑꯌꯨꯛꯇ ꯑꯃꯣ ꯅꯨꯡꯗꯥꯡꯒꯨꯝꯕꯗꯤ ꯌꯦꯡꯕ ꯉꯝꯃꯦ ꯑꯗꯣ ꯉꯔꯥꯡ ꯅꯨꯡꯗꯥꯡꯗꯣ ꯑꯩꯗꯣ ꯂꯣꯏꯗ꯭ꯔꯤꯉꯩꯗ ꯇꯨꯝꯊꯣꯛꯈ꯭ꯔꯕ
ꯎꯄꯥꯏ ꯂꯩꯇꯦ
ꯑꯩꯈꯣꯏꯗꯤ ꯑꯩꯈꯣꯏ ꯏꯕꯣꯛꯈꯣꯏꯗ ꯉꯔꯥꯡꯗꯣ ꯑꯩꯈꯣꯏ ꯑꯩꯈꯣꯏ ꯈꯨꯟꯒꯤ ꯄꯥꯁꯇꯔꯒ ꯌꯦꯡꯕꯅꯦ
ꯉꯔꯥꯡꯗꯣ ꯑꯩꯈꯣꯏ ꯈꯨꯟꯒꯤ ꯄꯥꯁꯇꯔꯗꯣ ꯂꯝꯕꯤꯗ ꯊꯦꯡꯅꯩꯌꯦ ꯃꯥ ꯅꯣꯛꯑꯒ ꯆꯠꯈ꯭ꯔꯕ ꯑꯩꯁꯨ ꯅꯣꯛꯄꯤꯕ
ꯍꯣꯏ ꯋꯥꯔꯤ ꯁꯥꯟꯅꯗ꯭ꯔꯁꯨ ꯑꯗꯨꯝ ꯅꯣꯡꯅꯕꯅ ꯐꯩꯗ
ꯑꯥ ꯑꯗꯨꯅꯦ ꯁꯥꯟꯅꯅꯤꯡꯉꯥꯏ ꯂꯥꯎꯅꯅꯤꯉꯥꯏꯁꯨ ꯅꯨꯡꯉꯥꯏꯇ꯭ꯔꯦꯕ ꯂꯝꯕꯤꯅꯤꯅ ꯎꯄꯥꯢ ꯂꯩꯇ꯭ꯔꯦ
ꯃꯥꯅ ꯁꯞ ꯃꯥꯅ ꯃꯥꯅ ꯁꯞꯄꯣꯔꯠ ꯇꯧꯕ ꯇꯤꯝ ꯇꯤꯝꯗꯣ ꯁꯨꯡꯀꯥ ꯀꯥꯗꯕꯅꯦꯕ ꯃꯥꯁꯨ
ꯑꯁ ꯃꯥ ꯖꯔꯃꯅꯤ ꯄꯣꯈ꯭ꯔꯦꯀꯣ ꯖꯔꯃꯅꯤ ꯁꯞꯄꯣꯔꯠ ꯇꯧꯕ꯭ꯔꯣ
ꯑꯥ ꯅꯠꯇꯦ ꯉꯔꯥꯡꯗꯣ ꯃꯥꯅ ꯖꯄꯥꯟ ꯁꯞꯄꯣꯔꯠ ꯇꯧꯕꯅꯦꯕ
ꯑ ꯅꯪꯅ ꯕ꯭ꯔꯥꯖꯤꯜ ꯇꯧꯕ꯭ꯔꯣ
ꯍꯣꯏ
ꯑꯁ ꯅꯨꯡꯁꯤꯗ꯭ꯔꯥ ꯖꯄꯥꯟꯗꯣ
ꯅꯨꯡꯕꯨꯗꯤ ꯅꯨꯡ ꯃꯣꯏꯁꯨ ꯍꯣꯏ
ꯅꯨꯡꯁꯤꯌꯦ ꯑꯩꯁꯨ ꯎꯝ
ꯏꯅꯥꯎꯅꯨꯄꯤ ꯑꯇꯣꯝꯕꯤꯗꯣ ꯃꯥꯗꯤ ꯃꯥꯒꯤ ꯗꯥꯎ ꯌꯥꯝ ꯀꯟꯕꯅꯦꯕꯀꯣ
ꯎꯝ
ꯗꯥꯎ ꯌꯥꯝ ꯀꯟꯕꯅꯦ ꯑꯗꯨꯅ ꯃꯥꯗꯤꯀꯣ ꯃꯥꯅ ꯍꯥꯢ ꯍꯦꯛ ꯍꯥꯏꯔꯕ ꯑꯗꯨꯝ ꯀꯥꯒ꯭ꯔꯅꯤ ꯃꯥꯗꯤ ꯑꯗꯨ ꯉꯔꯥꯡꯖꯨꯀꯣ ꯃꯥꯗꯣ ꯇꯪꯈꯥꯏꯕꯧ ꯌꯦꯡꯉꯝꯃꯒ ꯕ꯭ꯔꯥꯖꯤꯜꯅ ꯁꯣꯏꯗꯅ ꯀꯥꯔꯅꯤꯀꯣ ꯑꯩ ꯇꯨꯝꯕ ꯆꯠꯂꯦꯀꯣ ꯍꯥꯏꯔꯒ ꯆꯠ ꯈ꯭ꯔꯦ ꯑꯗꯨꯒ ꯕ꯭ꯔꯖꯤꯜꯅ ꯀꯥꯔꯦ
ꯑꯁ
ꯃꯥꯒꯤ ꯃꯥꯒꯤ ꯗꯥꯎꯗꯤ ꯀꯟꯕꯅꯦ
ꯎꯝ ꯐꯩꯌꯦ ꯗꯥꯎ ꯀꯟꯕꯁꯦ ꯂꯣꯏꯅꯃꯛꯇ ꯐꯕꯅꯦ
ꯃꯥꯅ ꯑꯃꯨꯛ ꯅꯥ
ꯎꯝ ꯈꯪꯗꯦ ꯃꯥ ꯃꯥꯁꯨ ꯌꯨꯝꯗ ꯂꯥꯛꯈ꯭ꯔꯕꯣ ꯍꯜꯂꯣ ꯇꯥꯕ꯭ꯔꯣ